ꯑꯥ ꯆꯥꯛ ꯆꯥꯔꯕꯣ ꯆꯥꯛ ꯆꯥꯔꯕꯣ
ꯊꯦꯡꯉꯦ
ꯍꯣꯏ
ꯍꯥꯥ
ꯊꯗꯦ
ꯀꯔꯤꯔ ꯈꯪꯁꯦ
ꯄꯨ ꯊꯗꯗꯤ
ꯃꯦꯊꯥꯟꯗ ꯄꯨꯛ ꯊꯥꯔꯒ ꯀꯔꯦ
ꯍꯦꯅ ꯑꯋꯥ ꯇꯥꯏꯀꯣ ꯅ ꯆꯥꯛ ꯆꯥꯅ ꯑꯗꯨꯗꯤ ꯃꯥꯁꯨ
ꯕꯣꯜ ꯂꯥꯛꯕꯒꯤꯅꯦ ꯁꯤ ꯕꯣꯜ ꯑꯣꯏꯔꯗꯤꯀꯣ ꯁꯨꯃꯥꯏꯅ ꯇꯥꯎꯔ ꯃꯇꯨꯡ ꯃꯇꯝ ꯆꯠꯇ꯭ꯔꯦ ꯉꯁꯤ ꯍꯧꯖꯤꯛ ꯀꯟꯁꯦ ꯋꯥꯔꯜ ꯀꯞ ꯂꯥꯏꯕ ꯐꯥꯎꯗꯤ ꯁꯨꯃꯥꯏꯅ ꯇꯥꯎꯒꯅꯤ
ꯎꯝ ꯂꯥꯏ ꯐꯔ ꯑꯗꯨ ꯁꯤ
ꯎꯗ
ꯃꯥꯏ ꯅꯤꯡꯊꯧꯀꯥ ꯅꯄꯦꯄꯠ ꯑꯗꯨꯒꯨꯝꯕꯗꯀꯣ ꯕꯣꯜꯁꯦ ꯌꯦꯡꯕ ꯅꯨꯡꯉꯥꯏꯕ ꯍꯥꯎꯗꯣꯏꯅꯦ
ꯎꯝ
ꯑꯁ ꯈꯪꯗꯦ ꯑꯩꯒꯤ ꯑꯩꯒꯤ ꯃꯤꯠꯁꯦ ꯌꯥꯔ
ꯑꯗꯨꯃ ꯄꯔꯥꯝ
ꯁꯤꯒꯤ ꯊꯥꯗꯤ ꯃꯝꯂꯒ ꯂꯥꯛꯌꯣ ꯍꯥꯏꯕ ꯑꯣꯏꯔꯝꯒꯅꯤ
ꯎ
ꯂꯥꯏꯔꯤꯛꯁꯨ ꯄꯥꯗ꯭ꯔꯦ ꯍꯧꯖꯤꯛꯀꯥꯟꯁꯦ
ꯇꯖ
ꯑ ꯎꯝ
ꯎꯝ
ꯄꯩꯁꯥ ꯂꯑꯔꯗꯤꯀꯣ ꯑꯇꯣꯞꯄꯗ ꯑꯇꯣꯞꯄ ꯂꯥꯏꯟꯗ ꯆꯠꯂꯅꯤ ꯑꯗꯨ ꯑꯣꯏꯔꯁꯨ ꯄꯩꯁꯥ ꯂꯥꯏꯇꯕ ꯍ ꯁꯨꯝ ꯂꯥꯏꯔꯅꯤ
ꯎ ꯄꯩꯁꯥ ꯑꯃ ꯇꯥꯛꯒꯀꯥꯟꯗꯤ ꯑꯗꯨ ꯌꯥꯝꯗ꯭ꯔꯗꯤ ꯌꯥꯕ
ꯎꯝ ꯑꯗꯨꯗ ꯑꯣꯏꯒꯗꯤ
ꯎ ꯕ
ꯀꯣꯏꯒꯤ
ꯋꯥꯖꯤꯄꯥꯏ
ꯄꯩꯁꯥ ꯂꯥꯏꯇꯕ ꯃꯤꯗꯤ ꯑꯗꯨꯝ ꯄꯩꯁꯥ ꯂ ꯕꯤꯗ ꯂꯥꯛꯑꯣ ꯍꯥꯏꯕꯔꯝ ꯁꯤꯒꯤ ꯌꯥꯗ꯭ꯔꯦ
ꯌꯥ ꯊ
ꯅꯪꯗꯤ ꯂꯩꯦꯔꯩ ꯄꯥꯕ꯭ꯔꯣ
ꯄꯥꯗ ꯑꯥꯗ ꯊꯝ
ꯄꯥꯎꯔꯝꯒꯅꯤ
ꯇꯝ ꯁꯥꯡꯅꯕꯤꯕ
ꯍꯧꯖꯤꯛꯀꯥꯟꯁꯦ ꯃꯇꯝ ꯂꯥꯏꯇꯦ ꯍꯣꯏ ꯅꯨꯄꯥꯟꯅ ꯕꯣꯜꯒꯦ ꯑꯣꯏꯔꯒꯥꯟ ꯑꯗꯨꯝ ꯕꯣꯜꯗꯣ ꯌꯦꯡꯔꯒ ꯑꯃꯨꯛ ꯇꯨꯝꯅꯤꯡꯉꯅꯤ ꯇꯨꯝꯗ꯭ꯔꯗꯤ ꯏꯁꯥꯁꯨ ꯌꯥꯔꯔꯣꯏ ꯑꯗꯨꯒꯤ ꯑꯃꯨꯛ ꯇꯨꯝꯃꯦ ꯑꯗꯨꯒꯤꯅꯤ ꯅꯣꯏꯗꯤ ꯈꯔ ꯐꯥꯌꯦꯕꯣꯅꯦ ꯑꯩꯗꯤ ꯑꯗꯨ ꯌꯦꯡꯉꯦ ꯑꯩꯗꯤ ꯈꯪꯈ꯭ꯔꯦꯔ ꯑꯗꯨꯝ ꯑꯦꯗꯤꯛ ꯑꯣꯏꯈ꯭ꯔꯦ ꯌꯦꯡꯅꯤꯡꯕꯗꯣ
ꯍ
ꯃꯣꯏꯅ ꯁꯥꯟꯅꯕꯗꯣ ꯀꯃꯥꯏꯅ ꯇꯧꯅꯤ ꯍꯥꯏꯕꯗꯣ ꯑꯩꯈꯣꯏꯗ ꯑꯗꯨꯝ ꯌꯦꯡꯅꯤꯡꯉ ꯑꯗꯨꯒꯤ ꯁꯤꯒꯤ ꯍꯞꯇꯥꯁꯨ ꯅꯨꯡꯉꯥꯏꯔꯅꯤ ꯌꯦꯡꯕ ꯅꯨꯡꯉꯥꯏꯕ ꯍꯥꯎꯔꯅꯤ
ꯎ
ꯀꯔꯤꯌꯦ
ꯙꯔꯀꯥ ꯀꯃꯨꯛꯛꯇ ꯂꯥꯗꯅꯤ ꯍꯥꯏ
ꯑꯧ ꯂꯥꯛꯀꯅꯤ ꯍꯥꯏꯌꯦ ꯑꯗꯨꯣꯏꯁꯨ ꯇꯤꯛꯀꯦ ꯌꯥꯝ ꯌꯥꯝꯃꯒꯦꯀꯣ ꯃꯣꯏꯁꯨ
ꯑꯗꯨꯗꯣ ꯀꯌꯥ ꯀꯌꯥ ꯂꯥꯎꯕꯤ ꯍꯥꯏꯅ
ꯑ ꯆꯥꯝꯃ ꯌꯥꯡꯈꯥꯏ ꯁꯨꯃꯥꯏꯅ ꯑꯗꯨꯝ ꯂꯥꯎꯕꯅꯦ ꯃꯣꯏ ꯑꯗꯨꯒ ꯑꯩꯈꯣꯏꯗꯤ ꯕꯔꯥ ꯑꯃꯨꯛ ꯇꯤꯡꯉꯦ ꯑꯗꯨꯗ ꯆꯠꯂꯗꯤ ꯑ ꯆꯆꯥꯄꯣꯠꯁꯨ ꯆꯥꯅꯤꯡꯉꯅꯤ ꯑꯗꯨ ꯄꯩꯁꯥ ꯌꯥꯝ ꯇꯤꯡꯉꯅꯤ
ꯄꯌꯦꯗ ꯄ
ꯀꯔꯤꯦ
ꯃꯣꯏ ꯄꯀꯦ ꯂꯥꯎꯅ ꯃꯣꯏ ꯄꯥꯏ ꯨ ꯇꯁꯨ ꯂꯥꯏ
ꯎꯝ
ꯂꯑꯅ ꯊꯌꯥꯥꯎꯗꯅ
ꯕꯨꯛ ꯐꯤꯦꯌꯔꯁꯨ ꯂꯥꯏꯒꯅꯤ ꯍꯥꯏꯗꯤ ꯇꯔꯤꯛ ꯃꯔꯤꯗ ꯍꯧꯔꯅꯤ
ꯍꯏꯗꯥ
ꯀꯔꯤꯔ ꯃꯜꯇꯤ ꯄꯔꯄꯁ ꯍꯣꯜ ꯑꯗꯨꯋꯥꯏꯗ ꯍꯥꯏꯌꯦ
ꯑꯔ ꯂ
ꯀꯦꯖꯤꯗ ꯀꯣ ꯆꯥꯃꯉꯥ ꯀꯦꯖꯤꯗ ꯆꯥꯃꯉꯥ ꯑꯗꯨꯒ ꯑꯉꯥꯡꯁꯤꯡꯒꯤꯗꯤ ꯆꯥꯛ ꯑꯍꯨꯝ ꯍꯣꯏ ꯑꯗꯨꯒꯤꯅꯤ ꯆꯠꯁꯦ
ꯑ ꯃꯅꯦ
ꯀꯔꯤꯌꯦ
ꯀꯥꯖꯣ ꯑ
ꯍꯣꯔꯦꯟ ꯇꯥꯎꯔ ꯅꯪꯒꯤ ꯊꯕꯛꯇꯣ
ꯑꯩꯒꯤ ꯑꯩꯒꯤꯦ ꯍꯥꯅꯦ
ꯑꯣ ꯑꯣ ꯃꯈꯣꯟꯗꯨ ꯌꯥꯝ ꯀꯥꯜꯂꯦ
ꯆ
ꯎꯝ
ꯆꯥꯎꯔꯥꯡꯗ ꯑ ꯆ ꯇ ꯑ ꯇ ꯁꯤꯕ ꯅꯪꯅ
ꯅꯨꯄꯥ ꯅꯨꯄꯥ ꯐꯥꯎꯕ꯭ꯔꯅ
ꯀꯒꯤ ꯀ
ꯐꯥꯎꯅꯥꯔꯔꯣꯏ ꯐꯥꯎꯅꯥꯔꯔꯣꯏ ꯍꯥꯏꯔꯒꯀꯣ ꯃꯅꯨꯡꯗꯗꯤ
ꯍꯥꯏꯒꯅꯤ ꯍꯥꯏꯗꯣꯛꯀꯅꯤ ꯍꯥꯏꯔꯒ ꯁꯨꯝꯍ ꯍꯥꯏꯔꯔꯣꯏ
ꯅꯇ ꯩꯒꯤꯃꯦ ꯂꯥꯏꯕ꯭ꯔꯦꯔꯤ
ꯎꯝ ꯂꯑ ꯍꯉꯦ ꯃꯆꯤꯟ ꯊꯅ
ꯍꯗ ꯔ ꯂꯩꯗ
ꯍꯧꯖꯤꯛꯀꯥꯟꯁꯦ ꯅꯣꯡꯁꯦ ꯌꯥꯝ ꯀꯟꯅ ꯆꯨꯗꯦꯀꯣ ꯅꯍꯥꯟꯋꯥꯏꯗꯤ ꯅꯍꯥꯟꯋꯥꯏꯗꯤ ꯅꯣꯡ ꯌꯥꯝ ꯇꯥꯕꯒꯤ ꯐꯤꯃꯨꯡ ꯐꯃꯨꯡ ꯁꯣꯏꯕꯁꯨ ꯌꯥꯝ ꯅꯏꯌꯦꯗꯅ
ꯎꯝ
ꯑꯩꯈꯣꯏꯒꯤ ꯑꯩꯈꯣꯏꯒꯤ ꯀꯣꯂꯦꯖꯀꯤꯁꯨ ꯆꯦ ꯆꯥꯡ ꯀꯔꯤ ꯑꯗꯨ ꯂꯣꯏ ꯆꯥꯠꯈ꯭ꯔꯕꯗꯣ ꯏꯁꯤꯡ ꯆꯥꯎꯕ ꯀꯥꯟꯗꯒꯤ
ꯃꯥꯅꯗꯤ ꯃꯥꯗꯨ ꯑ ꯀꯅ ꯂꯥꯡꯝꯕ ꯃꯥꯂꯦ ꯀꯣ
ꯀꯔꯤ ꯇꯥꯗꯦ
ꯅꯨꯄꯥꯒꯤ ꯃꯇꯥꯡꯒ ꯑꯗꯨꯗ ꯅꯪ ꯉꯥꯡꯉ ꯃꯥꯅꯦꯔ
ꯀꯔꯤ ꯀꯔꯤ ꯅꯨꯄꯥꯗ
ꯑꯦ ꯅꯝꯕꯔꯦ ꯌꯥ ꯀꯥꯔꯒ ꯃꯥ
ꯃꯈꯣꯟꯜ ꯐꯖꯥꯅ ꯇꯥꯗ ꯐꯖꯥꯅ ꯉꯥꯎ
ꯍꯣꯏ ꯃꯥꯅꯕꯤ ꯔꯤꯅ
ꯑꯥ
ꯌꯦꯅꯣ ꯄꯥꯏ ꯑꯣꯏꯅ ꯇꯣ ꯑꯗꯨ ꯏ ꯅꯝꯕꯔ ꯃꯤꯉꯟꯗ ꯄꯤꯊꯣꯀꯦ ꯍꯥꯏꯕꯔꯥ
ꯄꯤꯈꯔꯦ ꯑꯗꯨ ꯇꯧꯔꯛꯇꯦ ꯑꯩ ꯑꯩ ꯃꯉꯣꯟꯗ ꯍꯥꯡꯉꯦ ꯑꯗꯨꯒ ꯑꯁ ꯌꯥꯔꯦꯅ ꯅꯨꯄꯥ ꯅꯨꯄꯤꯒꯤ ꯑꯗꯨꯒꯨꯝꯕ ꯇꯧꯅꯤꯡꯗꯦꯅꯀꯣ ꯅꯪ ꯑꯣꯏꯅ ꯂꯥꯎꯔꯒꯦ ꯍꯥꯏꯌꯦ
ꯑꯣ ꯃꯁꯤꯡ ꯃꯌꯥꯝꯉ ꯑꯩꯉꯣꯟꯗ ꯉꯥꯡꯅ ꯉꯛꯅꯦꯕ ꯃꯥꯗꯣ ꯑꯗꯨꯒꯨꯝꯕꯗꯣ
ꯃꯥꯕꯨ ꯌꯥꯝ ꯑ ꯍꯥꯏꯕꯗꯤ ꯈꯪꯉꯦꯕ ꯑꯩꯈꯣꯏꯕꯨ ꯑꯩꯈꯣꯏ ꯄꯨꯂꯞ ꯈꯪꯉꯦ ꯑꯩꯈꯣꯏ ꯏꯁꯇꯦꯇꯁ ꯑꯗꯨꯝ ꯊꯝꯕꯒꯤꯀꯣ ꯃꯥꯁꯨ ꯑꯗꯨꯝ ꯎꯕꯒꯤ ꯑꯗꯨꯝ ꯍꯪꯉꯛꯑꯦ ꯍꯪꯉꯛꯑꯦ ꯅꯈꯣꯏꯒꯤ ꯅꯃꯥꯟꯅꯕꯤ ꯑꯃ ꯑꯩꯉꯣꯟꯗ ꯄꯤꯔꯣꯅꯨꯀꯣ ꯁꯨꯃꯥꯏꯅꯣ ꯃꯤ ꯌꯥꯝ ꯐꯕ ꯍꯥꯏꯌꯦ
ꯄꯥꯝꯂꯝꯝꯕ ꯑꯣꯏꯔꯝꯒꯅꯤ ꯃꯥ ꯂꯣ ꯍꯥꯏꯕꯤ
ꯑꯗꯨꯒ ꯐꯣꯇꯣ ꯐꯥꯎꯑꯦ ꯊꯥꯔꯒ ꯊꯥꯔꯦ ꯑꯗꯨꯒ ꯍꯪꯅꯤ ꯃꯥꯗꯤ ꯑꯁꯤ ꯃꯥꯗꯤ ꯀ ꯀꯔꯤꯌꯔꯅ ꯐꯥꯔꯁ ꯑꯣꯏꯕ ꯑꯗꯨꯒꯨꯝꯕ ꯅꯨꯄꯥꯗꯣ ꯑꯗꯨ
ꯍꯝ
ꯀꯦꯔꯤꯌꯔ ꯍꯥꯏꯕꯗꯣ
ꯅꯪꯒ ꯍꯥꯕꯗꯤ ꯅꯅ ꯅꯥꯟꯒ ꯄꯒ
ꯀꯔꯤ
ꯅ ꯄꯃ
ꯐꯖꯅ ꯉꯥꯡꯉꯣꯅꯦ
ꯅꯪꯕꯨ ꯄꯥꯝꯕ ꯃꯥꯜꯂꯦꯕ ꯑꯉꯥꯡꯁꯨ ꯠꯇ ꯅꯪꯕꯨ ꯄꯥꯝꯃꯦ ꯍꯥꯏꯕ
ꯄꯥꯝꯗꯦ ꯃꯥꯗꯤ ꯃꯥꯗꯤ ꯃꯆꯟꯒꯨꯝꯕꯒ ꯈꯟ ꯅꯦ
ꯍ
ꯃꯥꯗꯤꯀꯣ ꯅꯨꯄꯤ ꯑꯗꯨꯒꯤ ꯋꯥꯔꯤ ꯑꯗꯨꯒꯨꯝꯕ ꯇꯥꯎꯗꯕꯒꯤꯅꯦ
ꯍꯗꯤ ꯂꯥꯏꯔꯤꯛꯇꯥ ꯂꯦꯔꯤꯛꯇꯥ ꯑꯩꯈꯣꯏꯒꯤ ꯗꯥꯎꯠ ꯃꯖꯦ ꯏꯃꯌꯥꯝ ꯃꯥꯗꯤ ꯈꯪꯗꯕ ꯂꯩꯇꯦ ꯇꯨꯝ ꯍꯪꯕ ꯈꯨꯇꯤꯡ ꯑꯗꯨꯝ ꯈꯪꯔꯒ ꯂꯥꯏꯅꯤ ꯈꯪꯗꯕ ꯂꯥꯏꯇꯦ
ꯇꯥꯕ ꯑꯩꯅ ꯋꯥꯔꯤꯍꯦꯞꯅꯤꯒ ꯅꯨꯄꯥꯅ ꯀꯣ ꯅꯨꯄꯥꯅꯀꯣ ꯀꯩꯅꯣꯅ ꯍꯥꯥꯗꯦꯟ ꯑꯗꯨꯏ ꯅꯨꯄꯤꯗꯨ ꯃꯥꯅꯥ ꯄꯥꯝꯕꯩꯅꯤꯅꯦ
ꯐꯖꯥꯅ ꯉꯥꯡꯉꯨꯅꯦ ꯑꯩ ꯇꯥ ꯅꯈꯣꯟ ꯐꯖꯥꯅ
ꯂꯥꯏꯟꯒꯅ ꯋꯥꯡꯒꯅ ꯀ ꯅꯨꯄꯥ ꯅꯀꯣ ꯅꯨꯄꯤ ꯅ ꯋꯥ ꯅꯩꯄꯤ ꯊꯤꯟꯕꯤꯌꯣ ꯅ ꯍꯥꯏꯔꯗꯤ
ꯎꯝ
ꯑꯗꯣ
ꯎꯝ
ꯄꯝꯕ ꯒꯤꯗꯤꯅꯦ
ꯑꯩ ꯁꯨ ꯑꯁꯨ ꯑꯗꯨꯒꯨꯝꯕ ꯅꯨꯄꯥꯅꯠꯇꯦ ꯅꯠ ꯍꯣꯟꯗꯔꯤꯌꯦ ꯄꯥꯛꯅ ꯄꯥꯏꯗꯦ ꯃꯥꯗꯤ
ꯃꯥꯒꯤ ꯄ꯭ꯔꯣꯐ ꯑ ꯏꯟꯁ ꯀꯔꯤꯔ ꯃꯦꯗꯤꯌꯥꯒꯨꯝꯕ ꯄꯥꯏꯗꯦ ꯂꯦꯔꯤꯛ ꯂꯦꯔꯤꯛ ꯏꯟꯇꯔꯚꯤꯌꯨꯁꯨ ꯐꯥꯎꯈ꯭ꯔꯦ
ꯄꯤꯔꯦꯁꯨ
ꯑꯗꯨꯀ ꯑ ꯃꯆꯥ ꯑꯃ ꯑꯃꯨꯛ ꯇꯝꯃꯒꯦ ꯍꯥꯏꯌꯦ
ꯌꯥꯝ ꯐꯕꯒꯤ ꯑꯩꯁꯨ ꯑꯩꯈꯣꯏ ꯀꯤ ꯏꯃꯥꯟꯅꯕꯤ ꯑꯃ ꯄꯤꯅꯤꯡꯉꯦꯀꯣ ꯑꯗꯨꯒꯤꯅꯦ ꯃꯁꯨ ꯃꯤꯌꯥꯝ ꯌꯥꯝ ꯐꯥꯕ ꯄꯃꯨꯌꯦꯕ ꯃꯤꯉꯣꯡꯗ ꯄꯤꯊꯣꯛꯄꯁꯦ
ꯑꯗꯨꯒ ꯅꯥꯛ ꯃꯤꯔꯣ ꯃꯤꯗꯣ ꯍꯥꯏꯗꯣꯛꯈꯔꯣ
ꯑꯩꯈꯣꯏꯒꯤ ꯆꯞ ꯃꯥꯟꯅꯩ ꯃꯥꯁꯨ ꯀꯥꯃꯥꯏꯅꯦ ꯑꯗꯨꯒꯤ
ꯑꯗꯨꯅꯦ ꯑꯗꯨ ꯇꯥꯔꯗꯤ ꯅꯨꯄꯥꯗꯣ ꯅꯨꯄꯤꯗꯁꯨꯀꯣ ꯍꯩꯗꯣꯛꯈꯔꯣꯕ ꯑꯗꯨꯗ ꯑꯗꯨ ꯅꯨꯄꯥꯗꯨꯅꯦ ꯍꯥꯏꯕꯗꯣ ꯍꯥꯏꯗꯣꯛꯈꯔꯣꯕ ꯍꯥꯏꯗꯣ ꯍꯥꯏꯗꯣꯛꯑꯗꯤ ꯃꯥꯁꯨ ꯑꯗꯨꯝ ꯈꯟꯕ ꯌꯥꯌꯦꯗꯅ ꯅꯠꯇ꯭ꯔꯗꯤ ꯀꯃꯥꯏꯟ ꯈꯟ
ꯑꯗꯨꯒ ꯃꯥꯒ ꯂꯩꯃꯤꯟꯅꯕ ꯅꯨꯄꯤ ꯅꯨꯄꯤꯗꯣ ꯑꯩꯈꯣꯏꯒꯤ ꯃꯥꯟꯕꯤ ꯑꯃꯗꯣ ꯃꯌꯥ ꯁꯦꯝꯕꯤꯗꯣ ꯃꯥꯁꯨ ꯍꯧꯖꯤꯛꯀꯥꯟꯁꯦ ꯑꯃꯗꯣ ꯂꯥꯛꯄꯒꯤ ꯃꯥꯒꯤ ꯋꯥꯈꯥꯟꯗ ꯌꯝꯕ ꯃꯥꯂꯦ ꯑꯩ
ꯑꯗꯣ ꯑꯗꯣ ꯍꯥꯏꯔꯛꯀꯦ
ꯃꯥꯒꯤ ꯅꯨꯄꯥꯗ ꯑꯩ ꯍꯥꯏꯗꯣꯛꯀꯅꯤ ꯍꯥꯏꯈ꯭ꯔꯝ